ꯇꯥꯕꯔ‌ꯣ ꯕ‌ꯦꯕꯤ
ꯇꯥꯏꯌꯦ ꯕꯦꯕꯤ
ꯅꯠꯇ‌ꯦ ꯍꯥꯏꯕ ꯕ꯭ꯔꯥꯏꯠꯅꯦꯁꯇꯣ ꯀꯩꯅꯣ ꯑꯩ ꯑꯩ ꯉꯥꯎꯖꯩꯗ
ꯑꯩꯁꯨ ꯉꯥꯎꯖꯩꯑꯦ ꯅꯪꯒꯤꯗꯨꯒꯤ ꯕ꯭ꯔꯥꯏꯠꯅꯦꯁꯇꯣ ꯎꯕꯗ ꯊꯃ‌ꯣꯏꯒꯁ‌ꯦ ꯆꯥꯛꯑꯦ ꯑꯩ
ꯅꯣꯡ ꯃꯪꯉꯦꯅ ꯑꯗꯨꯃꯥꯏꯅ ꯇꯧꯕ ꯍꯧꯅꯕ꯭ꯔꯥ
ꯅꯠꯇꯦꯗ ꯑꯩꯅ ꯍꯥꯏꯗꯤ ꯅꯪꯗꯣ ꯅꯪꯒꯤ ꯖꯒꯥꯗꯣ ꯑꯃ ꯑꯩꯈꯣꯏꯒꯤ ꯇꯛꯀ ꯅꯝꯕꯒ ꯀꯣꯄꯤꯒ ꯇꯧꯔ ꯁꯨꯝꯀꯟꯅ ꯇꯛ ꯄꯦꯁ ꯇꯧꯕ ꯌꯥꯒꯗꯧ ꯃꯥ
ꯎꯝ
ꯑꯁ‌ꯦꯡꯕꯩꯅ‌ꯦ ꯎꯝ ꯌꯥꯅꯤ ꯍꯥꯏꯕ ꯅꯪꯅ ꯆꯣꯡꯊꯣꯛꯑ ꯂꯩꯔ‌ꯦ ꯍꯥꯏꯕ ꯅꯪ ꯅꯁꯥꯗ ꯈꯇꯪ ꯑꯃ ꯆꯣꯡꯊꯣꯛꯑ ꯂꯩꯕꯗꯣ ꯈꯪꯕ꯭ꯔꯥ
ꯄꯥꯏꯔ ꯂꯩꯕꯗꯣ
ꯍꯣ ꯑꯗꯨ ꯂꯩꯔꯦ ꯍꯥꯏꯕ ꯃꯥꯒꯤ ꯃꯥꯥꯏ ꯐꯣꯇꯣ ꯐꯖ ꯐꯖꯕ ꯌꯥꯎꯔ ꯔꯛꯑꯦ ꯑꯩꯅ ꯊꯥꯈ꯭ꯔꯕꯅꯤ
ꯎꯝ ꯑꯩꯈꯣꯏꯅꯤ ꯀꯥꯞꯃꯤꯟꯅꯕꯗꯨꯁꯨ ꯐꯖꯩꯌꯦ
ꯐꯖꯩꯌꯦ ꯑꯩ ꯊꯝꯃꯒꯦ ꯑꯃ ꯑꯃ ꯏꯕꯥꯅꯤ ꯃꯛ ꯏꯕꯥꯅꯤ ꯃꯛ ꯀꯌꯨ ꯖꯤ ꯑꯣꯏꯕ ꯑꯃ ꯌꯥꯎꯋꯦ
ꯑꯣ
ꯌꯥꯎꯋ‌ꯦꯕ ꯅ ꯐꯖꯩꯅ ꯌ‌ꯦꯡꯉꯨꯔ ꯃꯥꯟꯂꯩꯕꯗ ꯇꯣꯛꯑꯦ
ꯍꯦ ꯑꯩ ꯑꯆꯤꯟ ꯇꯨꯝ ꯊꯣꯛꯄꯩꯗꯣ ꯐꯖꯩ
ꯍꯣꯏ ꯑꯗꯨꯅꯦ ꯑꯩꯖꯦ
ꯑꯗꯨ ꯊꯥꯒꯠꯂꯣ
ꯊꯥꯒꯠ ꯂꯛ ꯑꯣꯏ ꯇꯟ ꯂꯤ ꯀꯥꯏꯁꯨ ꯊꯥꯒꯠꯂꯛ ꯑꯣꯏ ꯉꯝꯖꯗ꯭ꯔꯦ
ꯌꯥꯝꯖꯋ ꯑꯩꯖꯤꯗꯁꯨ ꯊꯥꯒꯠꯁꯤ ꯁ
ꯊꯥꯒꯠꯁꯦ ꯅꯪ ꯀꯩꯗꯧꯔꯤꯅꯣ
ꯑꯩ ꯀꯅꯥ ꯃꯔꯣꯏ ꯆꯥꯃꯤ ꯃꯥꯏꯔꯦꯟ ꯊꯣꯡꯒꯦ ꯇꯧꯕꯅꯦ
ꯃꯥꯩꯅ ꯆꯥꯔꯕ ꯀꯩꯅꯣꯝ ꯇꯧꯔꯦ ꯀꯔꯤꯅꯣ ꯅꯪ
ꯉꯁꯤꯒ ꯉꯍꯥꯟꯒꯤꯗꯨꯒꯇꯪꯅꯤ ꯌꯥꯏꯅꯉ ꯑꯦ ꯎꯕꯤꯖꯤꯠꯇꯤ
ꯎꯝ
ꯆꯥꯗꯦꯗ ꯀꯥꯏꯗꯩ ꯂꯧꯔꯛꯄꯅꯣ ꯈꯪꯗꯦ ꯦ
ꯅꯣꯏ ꯄꯥꯟꯗ꯭ꯔꯣ
ꯄꯗꯦ
ꯑꯦ ꯑꯩ ꯅꯣꯏ ꯄꯥꯝꯃ ꯃꯥꯜꯂꯒ
ꯍꯣꯏ ꯄꯥꯟꯗꯦ ꯅꯅꯦꯅꯦ ꯍꯣꯏꯗꯒꯤ ꯂꯧꯔꯛꯄ ꯃꯥꯜꯂꯦ ꯄꯨꯈꯔꯝꯕ ꯑꯃꯗꯌꯦ ꯑꯩ ꯏꯗꯤꯠ ꯇꯧꯔꯛꯀꯦ ꯅꯪ ꯏꯗꯤꯠ ꯇꯧꯔꯛꯀꯦꯔ ꯑꯩ ꯏꯗꯤꯠ ꯑꯩ ꯏꯗꯤꯠ ꯇꯧꯔꯛꯎꯔ ꯅꯪ ꯏꯗꯤꯠ ꯇꯧꯔꯛꯀꯦꯔꯥ
ꯀꯩꯅꯣ ꯏꯗꯤꯠ ꯇꯧꯗꯣꯏꯁꯦ
ꯏꯗꯤꯠ ꯇꯧꯕ ꯍꯥꯏꯔꯗꯤ ꯃꯅꯤꯡ ꯀꯩꯀꯥ ꯈꯔ ꯁꯦꯝꯖꯤꯟ ꯈꯣꯠꯆꯟꯕ ꯃꯁꯥ ꯇꯧꯗꯣꯏ ꯅꯠꯇꯦꯕꯀꯣ ꯁꯤꯆꯨꯋꯦꯁꯟ ꯀꯩꯀꯥ ꯀꯟꯇ꯭ꯔꯥꯁ ꯀꯩꯀꯥ ꯈꯇꯪ ꯁꯦꯝꯅꯤꯡꯕ
ꯐꯣꯠꯇꯣꯔꯣ
ꯎꯝ
ꯀꯥꯏ ꯀꯥꯝꯕꯗꯣꯅꯨ
ꯑꯗꯨꯝ ꯑꯩꯈꯣꯏꯅꯤ ꯀꯥꯞꯃꯤꯟꯅꯕꯁ ꯁꯤꯡ ꯑꯗꯒꯤ ꯑꯗꯨꯝ ꯊꯥꯒꯠꯁꯦ ꯍꯥꯏꯇꯥꯥꯔꯗꯤ ꯁꯦꯝꯃꯛꯀꯦꯕ
ꯑꯩꯗꯤꯗ ꯄꯣꯁ ꯊꯥꯔꯛꯀꯦꯕ
ꯃꯀꯦ ꯁꯃꯦ
ꯍꯧꯖꯤꯛꯀꯤ ꯑꯩꯈꯣꯏꯍꯣꯡꯝ ꯀꯥꯞꯄꯗꯨꯁꯨ ꯊꯥꯒꯠꯁꯦ ꯑꯗꯨꯗꯒꯤ ꯑꯩꯈꯣꯏꯅ ꯆꯥꯔꯨꯕꯗꯁꯨ ꯊꯥꯒꯠꯁꯦ ꯑꯁ ꯑꯩꯗꯋꯥ ꯊꯥꯒꯠꯂꯗꯤꯅꯦ ꯑꯩ ꯑ ꯑꯆꯥꯄ ꯑꯆꯥꯄꯣ ꯌꯥꯎꯕꯗꯣ ꯊꯥꯔꯛꯄ ꯅꯠꯇ꯭ꯔꯣ ꯀꯩꯅꯣꯅ
ꯑꯗꯨ ꯒ꯭ꯔꯨꯞꯇ ꯊꯥꯔꯝꯅꯤꯌꯦ
ꯑ ꯒ꯭ꯔꯨꯞ ꯊꯥꯔꯛꯇꯤꯌꯦ ꯑꯩꯉꯣꯟꯗ ꯊꯥꯔꯛꯑꯦ ꯇꯣꯉꯥꯟꯅ ꯑꯥ ꯑꯩꯈꯣꯏ ꯆꯥꯕ ꯆꯥꯕꯤꯗꯣ ꯑꯩꯈꯣꯏ ꯆꯥꯕ ꯆꯥꯕꯤꯗꯣ ꯎꯝ ꯌꯥꯎꯕꯅꯤ ꯑꯗꯨꯗꯒꯤ ꯑꯩꯈꯣꯏ ꯑꯍꯨꯝꯒꯤ ꯍꯧꯖꯤꯛꯀꯤ ꯑꯩꯅ ꯊꯥꯒꯠꯄꯁꯨ ꯊꯥꯒꯠꯂꯅꯤ
ꯎꯝ ꯑꯩ ꯃꯥꯏꯕ ꯇꯥꯗ꯭ꯦ
ꯑꯁ ꯑꯩꯁꯅꯦ ꯍꯜꯂꯛꯄꯒ ꯃꯥꯏꯁꯦ ꯄꯥꯃꯁ ꯈꯔꯥ ꯑ ꯇꯩꯕꯗꯣ ꯭ꯂꯤꯟꯖꯤꯡ ꯑꯣꯏꯜꯅ ꯀꯣꯛꯅꯕ ꯍꯥꯏꯅ ꯒ꯭ꯂꯤꯟꯖꯤꯡ ꯑꯣꯏꯜ ꯇꯧꯔꯒ ꯇꯥꯊꯣꯛꯑꯦ ꯑꯗꯨꯗꯒꯤ ꯇꯣꯅꯔ ꯀꯥꯞꯄꯒ ꯍꯤꯞꯄꯤꯤꯞ ꯄ ꯊꯥꯏ ꯋꯥꯏ
ꯅꯨꯡꯉꯥꯏꯕꯤꯌꯨ ꯅꯨꯡꯉꯥꯏꯕꯤꯌꯨ
ꯑ ꯀ ꯁꯨ ꯂꯩꯇꯦ ꯑꯩ ꯈꯟꯕꯅꯤꯃ ꯑꯝ ꯇꯔ ꯂꯩꯗ꯭ꯔꯦ ꯂꯩꯃꯤꯗꯥꯕꯨꯁ ꯂꯩ ꯇ꯭ꯔꯦ ꯃꯈꯥꯒꯤꯗꯨꯁꯨ ꯂꯩꯇ꯭ꯔꯦ ꯃꯌꯨꯝ ꯆꯠꯈ꯭ꯔꯦ
ꯎꯝ ꯅꯠꯇ ꯉꯥꯏꯔꯦ
ꯇ ꯑꯗ ꯏꯄꯜ ꯀꯃꯥꯏ ꯉꯅꯨꯡꯁꯥꯏ ꯆꯪꯉꯧ ꯌꯥꯗ꯭ꯔꯥ ꯉꯥ ꯈꯔ ꯍꯥꯞꯀꯦ ꯇꯧꯔ ꯅꯪ ꯄꯥꯎ ꯀꯩꯝ ꯐꯥꯎꯔꯗꯕꯗꯩꯗꯤ ꯆꯠꯇ꯭ꯔꯕ꯭ꯔꯥ ꯍꯥꯏꯅ ꯈꯜꯂꯦꯅ
ꯑꯗꯨ ꯂꯝꯕꯤꯗ ꯉꯥꯏꯍꯜꯂꯝ ꯌꯥꯕꯗꯣ
ꯍꯥꯏꯕ ꯑꯩꯉꯣꯟꯗ ꯅꯪ ꯍ ꯔꯧꯒꯔꯅꯉ ꯈ ꯇꯤꯕꯤꯒ ꯇꯧꯔꯒ ꯉꯥ ꯑꯇꯥꯎꯕ ꯂꯩꯌꯦꯅ
ꯅꯪꯅ ꯄꯥꯎ ꯄꯤꯅꯤꯡꯗꯕꯗꯨꯗ
ꯑ ꯑꯩꯕ ꯑꯩꯗꯤ ꯉ ꯑꯗꯣ ꯉꯔꯥꯡ ꯑꯩꯈꯣꯏ ꯃꯥꯅ ꯍꯥꯏꯗꯤ ꯍꯥꯏꯔꯝꯃꯦꯕ
ꯎꯝ
ꯑꯗꯨꯗ ꯑꯩꯅ ꯉꯥꯗꯣ ꯂꯧꯗ꯭ꯔꯁꯨ ꯌꯥꯔꯦꯗ ꯍꯥꯏꯅ ꯈꯜꯂꯕ ꯑꯗꯨꯏꯅꯤꯗ
ꯎꯝ
ꯑ ꯌꯥꯔꯦ ꯂꯧꯗ꯭ꯔꯁꯨ
ꯉꯁꯥꯏ ꯍꯩ ꯃꯍꯤ ꯑꯐꯝꯕ ꯑꯍꯨꯝ ꯂꯧꯕꯅꯦ ꯑꯃꯐꯧ ꯆꯥ ꯂꯣꯏ ꯉꯝꯗ꯭ꯔꯦ ꯃꯤꯠꯅ ꯀꯔꯥꯝꯗꯅ
ꯌꯥꯗꯦ ꯏꯕꯦꯝꯃ ꯌꯥꯗꯤ ꯂꯥꯎꯏ ꯑꯩꯅ ꯈꯖꯤꯛ ꯈꯖꯤꯛꯇ ꯇꯧꯑꯗꯤ ꯌꯥꯗꯦꯕ
ꯎꯝ
ꯆꯥꯛ
ꯑꯝꯕ ꯍꯧꯋꯦ
ꯑꯗꯣ ꯑꯗꯨꯗꯣ ꯅꯨꯡꯁꯥꯏꯗꯤ ꯃꯔꯨ ꯃꯔꯥꯡ ꯃꯥꯏ ꯏꯁꯄꯥꯏꯁꯦꯁ ꯌꯥꯝ ꯍꯥꯞꯄꯇ꯭ꯔꯥ
ꯎꯝ ꯎꯝ ꯃꯔꯨ ꯃꯔꯥꯡ ꯃꯅꯝ ꯍꯥꯟꯅ ꯅꯝꯃꯦ
ꯑꯥ ꯑꯗꯣ ꯑꯩꯅ ꯀꯣꯂꯦꯖ ꯀꯥꯏꯅꯤꯡꯉꯥꯏꯗ ꯍꯥꯞꯄꯝꯗꯦꯕ
ꯎꯝ
ꯑꯗꯒꯤ ꯑꯇꯣꯞꯄ ꯑꯆꯥꯄꯣꯠꯁꯨ ꯀ ꯀꯩꯁꯨ ꯃꯌꯥꯝ ꯍꯥꯞꯆꯤꯟꯗ꯭ꯔꯥ ꯑꯗꯣ ꯍꯥꯟꯅꯗꯤ ꯗꫭꯍꯥꯝ ꯍꯥꯞꯄꯝꯗꯦꯕ ꯍꯥꯏꯗꯤ ꯀꯩꯁꯨ ꯇꯧꯔꯝꯗꯦꯕ ꯑꯗꯣ ꯍꯧꯖꯤꯛꯇꯤꯗꯨꯒꯨꯝꯕꯗꯣ ꯍꯥꯞꯄꯦꯕ ꯑꯗꯣ ꯑꯗꯣ ꯉꯁꯥꯏꯒꯤ ꯑꯗꯣ ꯉꯁꯥꯏꯒꯤ ꯕꯣꯔꯥꯗꯣ ꯀꯌꯥꯅ ꯁꯥꯕꯗꯣ
ꯕꯣꯔꯥ ꯌꯥꯡꯈꯩꯅꯦ ꯈꯦꯆꯔꯤ ꯈꯦꯆꯔꯤ ꯗꯨꯅ ꯂꯨꯄ ꯁꯚꯦꯟꯇꯤ
ꯇꯥꯡꯈꯠꯂꯤ ꯑꯗꯣ ꯕꯣꯔꯥꯗꯣ ꯌꯥꯟꯗꯦ ꯍꯥꯟꯅꯗꯤ ꯌꯥꯝ ꯌꯥꯝꯄꯝꯕꯅꯤ
ꯕꯣꯔꯥ ꯃꯁꯤꯡ ꯌꯥꯝꯗꯦ ꯍꯥꯏꯔꯥ ꯍꯥꯎꯕꯨꯗꯤ ꯍꯥꯎꯋꯦ ꯑꯜꯂꯨ ꯕꫭꯔꯒꯗꯥ ꯍꯥꯎꯋꯦ
ꯑꯂꯨ ꯕꫭꯔꯒꯗꫭ ꯂꫭꯏꯅ ꯇꯔ ꯂꯣꯏ ꯂꯣꯏꯍꯥꯎꯋꯦ ꯑ ꯑꯗꯣ ꯃꯣꯏꯗꯣ ꯃꯣꯏꯗꯨꯁꯨ ꯕꯥꯃꯣꯟꯅꯦꯕ
ꯑꫭ
ꯃꯣꯏꯗꯨ ꯐꯝꯃꯤꯗꫭ ꯕꯥꯃꯣꯟꯅꯦꯕ ꯑꯩꯈꯣꯏꯒꯤ ꯑꯩ ꯈꯪꯅꯩꯌꯦꯕ ꯉꯁꯥꯏꯒꯤ ꯉꯁꯥꯏꯒꯤ ꯀꯩꯅꯣ ꯐꯝ ꯂꯩꯔꯝꯕ ꯃꯤꯗꯣ ꯑ ꯑꯩꯉꯣꯟ ꯐꯥꯒꯤ ꯇꯧꯔꯛꯄꯗꯣ ꯑꯩꯈꯣꯏ ꯈꯪꯅꯩꯌꯦꯕ ꯈꯪꯅꯕ ꯍꯥꯏꯁꯦ ꯑꯩꯈꯣꯏꯒꯤ ꯂꯥꯏ ꯍꯔꯥꯎꯕꯗ ꯖꯒꯣꯏ ꯁꯥꯕꯗꯣ
ꯎꯝ
ꯂꯥꯏ ꯍꯔꯥꯎꯕ ꯖꯒꯣꯏ ꯁꯥꯕꯗ ꯃꯣꯏ ꯑꯗꯨꯃꯥꯏꯅ ꯖꯒꯣꯏ ꯁꯥꯕ ꯇꯝꯕ ꯃꯤꯗꯣ
ꯎꯝ
ꯈꯪꯕ꯭ꯔ ꯑꯧꯅ ꯍꯥꯏꯖꯦ ꯎꯝ ꯎꯝ ꯖꯒꯣꯏ ꯁꯥꯕ ꯇꯝ ꯅꯦꯛꯄꯗꯣ ꯑꯗꯨ ꯃꯣꯏꯅ ꯇꯝꯃꯛꯑꯦꯕ ꯕꯥ ꯑꯗꯨꯎꯗꯩ ꯈꯪꯅꯈꯤꯕꯅꯦꯕ ꯑꯩ ꯖꯒꯣꯏ ꯁꯥꯔꯛꯑꯦ ꯍꯥꯏꯗꯅ ꯑꯩꯅ ꯌꯥꯝꯅ
ꯑꯣ ꯍꯧꯖꯤꯛꯀꯤ ꯅꯨꯄꯥꯗꯨꯔꯥꯕ ꯇꯝꯕꯤꯔꯤꯁꯦ ꯃꯥꯅ
ꯃꯣꯏꯒꯤ ꯃꯒꯤ ꯃꯌꯥꯝꯕ ꯑꯃꯒ ꯂꯩꯌꯦꯕ ꯑꯗꯨꯒꯝ ꯍꯩꯌꯦ ꯑꯗꯨ ꯃꯣꯏ ꯃꯤꯝ ꯌꯥꯝ ꯐꯖꯅ ꯊꯦꯛꯀ꯭ꯔ ꯆꯥꯥꯟꯅ ꯖꯒꯣꯏ ꯁꯥꯔ ꯃꯥꯅ ꯇꯝꯕ ꯈꯣꯠꯄꯒꯠꯁꯦ ꯑꯩꯅ ꯀ꯭ꯂꯥꯁ ꯐꯥꯏꯚꯇꯗꯤ ꯑꯩꯅ ꯀ꯭ꯂꯥꯁ ꯈꯔ ꯄꯤꯛꯏꯉꯩꯗꯩ ꯀ꯭ꯂꯥꯁ ꯐꯥꯏꯚꯇ ꯁꯥꯕꯗꯣ ꯑꯪ ꯀ꯭ꯂꯥꯁ ꯐꯥꯏꯞꯗ ꯁꯤꯛꯁ ꯁꯤꯛꯁ ꯁꯕꯦꯟꯗ ꯀꯥꯕꯗ ꯁꯥꯕꯗꯣ ꯃꯥꯅ ꯇꯝꯝꯕꯩꯅꯦ ꯈ꯭ꯋꯥꯏ ꯑꯍꯥꯟꯕ ꯍꯥꯏꯁ ꯑꯩ ꯖꯒꯣꯏꯗ ꯇꯝ ꯃ ꯃꯥꯥꯟꯅ ꯇꯝꯃꯤꯅꯤ
ꯑꯣ ꯑꯣ ꯅꯪꯒꯤ ꯐꯥꯔꯁꯀꯤ ꯑꯣꯖꯥ ꯇꯥꯔꯦ
ꯃꯥꯅꯦ ꯈ꯭ꯋꯥꯏ ꯖꯒꯣꯏ ꯇꯝꯃꯦ ꯑꯗꯨꯗꯒꯤ ꯑꯇꯣꯞꯄ ꯖꯒꯣꯏ ꯑꯣꯖꯥ ꯃꯌꯥꯝ ꯖꯒꯣꯏ ꯑꯣꯖꯥ ꯃꯌꯥꯝ ꯂꯩꯌꯦꯕ ꯃꯣꯏꯔꯥꯡꯗꯁꯨ
ꯎꯝ
ꯑꯗꯨꯗ ꯑꯗꯨꯝ ꯇꯝꯃꯤꯅꯦ ꯑ ꯅꯨꯡꯁꯥꯒꯤꯗꯨꯁꯨ ꯑꯗꯨꯝ ꯇꯝꯃꯒ ꯑꯗꯨꯗꯒꯤ
ꯃꯥꯗꯤ ꯀꯔꯤ ꯑꯣꯏꯔꯤꯅꯣ ꯑꯗꯨꯗꯤ
ꯃꯣꯏꯁꯦ ꯃꯣꯏ ꯀꯩ ꯍꯥꯏꯅꯤ ꯃꯣꯏ ꯃꯣꯏ ꯃꯌꯨꯝꯗꯨꯗ ꯑꯃ ꯀꯩꯅꯣ ꯀꯩ ꯗ꯭ꯔꯦꯁ ꯀꯩꯀꯩ ꯑꯃ ꯑꯩꯈꯣꯏꯒꯤ ꯍꯥꯏꯖꯤꯛ ꯒꯤ ꯀꯖꯦꯡ ꯍꯟꯗꯣꯛ ꯑꯗꯨꯁꯨ ꯇꯧꯋꯦꯕ ꯃꯣꯏꯒꯤꯁꯦ ꯑꯗꯒꯤ ꯂꯥꯏ ꯍꯔꯥꯎꯕ ꯂꯥꯛꯄ ꯃꯇꯝ ꯃꯇꯝꯁꯤꯗ ꯃꯣꯏꯁꯤ ꯄꯩꯁꯥ ꯃꯣꯏꯒꯤ ꯄꯩꯁꯥ ꯇꯥꯟꯕ ꯃꯇꯝꯅꯤ ꯃꯣꯏꯒꯤ ꯑꯗꯨꯗꯣꯃ ꯍꯥꯏꯗꯤ ꯃꯤꯕꯤ ꯃꯌꯥꯝ ꯍꯥꯏꯗꯤ ꯗ꯭ꯔꯦꯁ ꯋꯥꯏꯕ ꯂꯥꯛꯑꯅꯤ ꯖꯒꯣꯏ ꯇꯝꯕꯤꯕꯒꯤ ꯑ ꯑꯌꯨꯛꯇꯒꯤ ꯆꯠꯄꯁꯤꯅ ꯁꯦꯅꯥꯔꯅ ꯆꯠꯇꯣꯏꯁꯦ ꯃꯣꯏꯗꯤ
ꯑꯗꯨ ꯃꯥ ꯍꯧꯖꯤꯛ ꯇꯧꯔꯤꯗꯨꯁꯨ ꯃꯣꯏ ꯌꯦꯛꯑꯦ ꯑꯗꯨ ꯑꯗꯨꯝ ꯄꯩꯁꯥꯁꯤꯠ ꯂꯝꯅꯤ
ꯍꯦꯂꯦ
ꯃꯤ ꯑꯗꯨꯝ ꯆꯪꯉꯕꯅꯦꯕ
ꯎꯝ ꯆꯪꯕꯅꯦ ꯑꯗꯨꯝ ꯑꯗꯣ ꯍꯧꯖꯤꯛ ꯑꯗꯨꯒ ꯃꯣꯏꯒꯤ ꯍꯧꯖꯤꯛꯀꯤ ꯃꯌꯥꯝꯕꯒꯤ ꯃꯆꯥ ꯃꯆꯥꯅꯨꯄꯤ ꯑꯃ ꯂꯩꯕꯅꯦꯕ ꯑꯗꯨꯁꯨ ꯑꯩꯈꯣꯏ ꯕꯦꯁꯅꯦꯕ ꯑꯩꯈꯣꯏ ꯕꯦꯁ ꯑꯩꯈꯣꯏ ꯏꯃꯥꯟꯅꯕꯤꯝ ꯏꯃꯥꯟꯅꯕꯤꯅ ꯈꯪꯉꯨꯔꯤ ꯈꯪꯅꯩ ꯑꯗꯨꯁꯨ ꯀꯌꯥ ꯀꯧꯅꯗꯦ ꯑꯇꯣꯞꯄ ꯏꯃꯥꯟꯅꯕꯤꯒꯕꯨꯗꯤ ꯌꯥꯝ ꯃꯌꯥꯝ ꯀꯧꯅꯕꯅꯦ ꯑꯩꯈꯣꯏ ꯑꯩ ꯑꯩꯕꯨꯗꯤ ꯀꯌꯥ ꯀꯧꯅꯗꯦ ꯑꯩꯒ ꯑꯩꯒ ꯄꯨꯟꯕ ꯑꯃ ꯏꯃꯥꯟꯅꯕꯤ ꯑꯃ ꯗꯤꯜꯂꯤꯕꯗꯣ ꯑꯥ ꯑꯗꯨꯗꯨꯒꯕꯨꯗꯤ ꯀꯧꯅꯩ ꯑꯗꯨꯒꯗꯤ ꯃꯣꯏ ꯃꯥ ꯖꯒꯣꯏ ꯇꯝꯕꯒꯤ ꯀꯩ ꯑꯩꯒꯗꯤ ꯀꯧꯅꯔꯁꯨ ꯃꯥꯏ ꯃꯌꯥꯝ ꯀꯧꯅꯕꯗꯣ ꯑꯣꯏꯗꯦꯕ ꯑꯗꯨꯝ ꯀꯩ ꯍꯥꯏꯅꯤ ꯃꯌꯥꯝ ꯀꯧꯅꯕ ꯅꯠꯇꯦ ꯍꯥꯏ ꯀꯥꯏꯅ ꯈꯛꯇꯪ ꯇꯧꯅꯕ ꯃꯤꯗꯤ ꯑꯣꯏ ꯃꯌꯥꯝꯗꯤꯗꯪꯅꯗꯦꯕ
ꯃꯤꯠ ꯃꯁꯛ ꯈꯪꯅꯕ ꯍꯥꯏꯇꯥꯔꯦ
ꯍꯣꯏ ꯍꯣꯏ ꯃꯥꯁꯛ ꯈꯪꯅꯕ ꯑꯗꯨ
ꯐꯥꯒꯤ ꯇꯧꯍꯧꯕꯗ
ꯎꯝ ꯑꯩꯁꯨ ꯁꯛꯇꯣ ꯑꯥꯛꯅ ꯀꯦꯗꯦꯕ ꯑꯗꯨꯅꯅꯦ ꯑꯩ ꯀꯦꯁꯨ ꯀꯦꯗꯦꯗꯅ ꯁꯤꯗ ꯍꯥꯏꯗꯤ ꯈꯔ ꯑꯩꯅ ꯈꯔ ꯀꯦꯕ ꯍꯥꯏꯔꯒ ꯀꯩꯅꯣ ꯀꯩꯅ ꯈ ꯇꯧꯖꯔꯒ ꯑꯗꯨꯒꯤꯕ ꯃꯌꯥꯝ ꯃꯥꯏ ꯃꯤꯠꯇ ꯀꯦ ꯈꯣꯠꯄꯤꯗꯣ ꯇꯧꯗꯕꯅꯤꯅ ꯍꯥꯏꯗꯤ ꯃꯣꯏꯗ ꯃꯣꯏ ꯑꯩꯈꯣꯏꯒ ꯊꯦꯡꯅꯈꯗꯨꯁꯨ ꯑꯩꯒꯤ ꯀꯦꯕ ꯃꯇꯝꯗ ꯊꯦꯡꯅꯗꯦꯕ ꯑꯩꯅ ꯄꯤꯛꯏꯉꯥꯏꯗ ꯊꯦꯡꯅꯕꯅꯤꯅ ꯀꯩꯁꯨ
ꯑꯉꯥꯡ ꯑꯣꯏꯔꯤꯀꯥꯟꯗ ꯊꯦꯡꯅꯈꯤꯕꯅꯤꯅ
ꯃꯥꯅꯦ ꯍꯥꯏꯗꯤ ꯄꯤꯉꯥꯏ ꯊꯪꯅꯩ ꯑꯗꯨꯗꯗꯤ ꯆꯥꯎꯕ꯭ꯔꯁꯨ ꯑꯗꯨꯝ ꯊꯦꯡꯅꯩꯑꯕ ꯑꯗꯨꯝ ꯃꯣꯏꯗꯒ ꯑꯗꯨꯝ ꯆꯪꯉꯤꯅꯦꯕ ꯆꯥꯕ ꯆꯥꯕ ꯊꯦꯡꯅꯔꯁꯨ ꯑꯩ ꯀꯩꯁꯨ ꯌꯥꯝ ꯀꯦꯗꯦꯕ ꯉꯁꯥꯏ ꯑꯗꯨꯗꯤ ꯈꯔꯥ ꯀꯦꯔꯤꯗꯅ
ꯉꯁꯥꯏ ꯈꯔ ꯀꯦꯕꯗꯨꯗ ꯂꯞꯅꯁꯜꯂꯛꯄꯅꯦꯕ
ꯎꯝ ꯉꯁꯥꯏ ꯈꯔꯥ ꯀꯦꯔꯥ ꯐꯣꯟ ꯅꯝꯕꯔꯒꯁꯨ ꯂꯩꯅꯩ ꯑꯗꯨꯕꯨꯗꯤ ꯑꯩ ꯏꯁꯇꯦꯇꯁ ꯎꯅꯩ ꯑ ꯍꯅꯌꯦ ꯑꯩꯈꯣꯏ ꯀꯩꯅꯣ ꯇꯝꯕꯒꯤꯗ ꯅꯝꯕꯔ ꯅꯕꯥꯔ ꯂꯤꯅꯈꯤꯕ
ꯀꯩꯗꯧꯕꯗ
ꯖꯒꯣꯏ ꯖꯒꯣꯏ ꯇꯝꯕꯩꯗꯨ ꯅꯝꯕꯔ ꯂꯩꯅꯈꯤꯕꯅꯦ ꯑꯗꯨꯗꯒꯤ
ꯅꯪꯡ ꯑꯉꯥꯡꯑꯣꯏꯔꯤ ꯀꯟꯗ ꯇꯧꯔꯝꯕꯅꯦ ꯍꯥꯏꯇꯥꯔꯦ ꯑꯩꯈꯣꯏ ꯆꯥꯎꯔꯀꯥꯟꯗ
ꯑꯁ ꯍꯣꯏ ꯆꯥꯎꯔꯀꯥꯟꯗꯁꯨ ꯍꯥꯎ ꯖꯒꯣꯏ ꯁꯥꯏꯗꯨꯗꯁꯨ ꯃꯥ ꯇꯃꯃꯦ ꯃꯨꯛ ꯑꯗꯣ ꯁꯨꯝ ꯈꯪꯅꯩ ꯄꯤꯛꯉꯩꯗꯁꯨ ꯑꯗꯨꯝ ꯖꯒꯣꯏ ꯁꯥꯕ ꯇꯕꯁꯤꯗ ꯑꯃꯨꯛ ꯇꯝꯃꯗ꯭ꯔꯥ ꯑꯗꯩ ꯈꯥꯔ ꯂꯩꯔꯥꯒꯁꯨꯃꯨꯡ ꯎꯟꯗ ꯇꯝꯃꯦꯕ ꯉꯕꯥ ꯑ ꯃꯔ ꯈꯔ ꯈꯔꯖ ꯇꯝꯃꯦ ꯑꯗꯩꯩ ꯍꯟꯗꯛꯀꯤ ꯑꯩꯅ ꯀꯣꯂꯦꯖ ꯀꯥꯏ ꯀꯥꯟꯗ ꯍꯥꯎ ꯖꯒꯣꯏ ꯑꯃꯨꯈꯛ ꯁꯥꯈꯤꯑꯕ ꯑꯗꯨꯁꯨ ꯃꯉꯣꯟꯗ ꯇꯝꯃꯦꯕ ꯑꯩꯅ ꯑꯩꯈꯣꯏ ꯃꯤ ꯃꯌꯥꯝꯅꯤ ꯑꯗꯨꯕꯨꯗꯤ ꯑꯗꯨ ꯑꯗꯨꯝ ꯇꯝꯕꯗꯨꯗꯨꯗꯒꯤꯩ ꯈꯪꯅꯈꯤꯕꯗꯨꯗꯒꯤ ꯃꯥꯒꯤ ꯀꯩꯅꯣꯗꯣ ꯊꯝꯂꯝꯒꯦ ꯈꯣꯠꯂꯝꯒꯦ ꯀꯥꯏꯅ ꯊꯝꯃꯝꯕꯗꯨꯗ ꯑꯗꯨꯗꯨꯗꯒꯤ ꯍꯥꯏꯐꯦꯠ ꯑꯗꯨꯝ ꯁꯛ ꯈꯪꯅ ꯃꯌꯥꯝ ꯀꯥꯎꯅ ꯉꯥꯡꯅ ꯇꯧꯗ ꯇꯧꯗꯅꯥ ꯍꯥꯏꯐꯦꯠ ꯈꯪꯅꯕꯤꯗꯣ
ꯈꯪꯅꯁꯜꯂꯨ
ꯆꯨꯝꯅ ꯍꯪꯅꯕꯤꯃ ꯀꯩꯝ ꯍꯥꯏꯅꯗꯦꯍꯦ ꯉꯁꯥꯏ ꯊꯦꯡꯅꯕꯗꯣ ꯑꯗꯨ ꯃꯉꯥꯏ ꯋꯥꯒꯁꯨ ꯍꯥꯏꯅꯗꯦꯕ ꯍꯥꯏꯗꯤ ꯑꯩꯈꯣꯏꯗꯤ ꯑꯣꯖꯥꯅꯦꯅ ꯑꯍꯨ
ꯎꯝ ꯍꯥ ꯍꯥꯎ ꯏꯀꯣ ꯑꯏꯪꯕꯥꯁ‌ꯦ ꯑꯩ ꯍꯥꯌ‌ꯦꯡ ꯅ ꯗꯧ ꯃꯥꯜꯂ‌ꯦ
ꯎꯝ ꯆꯁꯤꯜ ꯆꯥꯁꯤꯜꯂꯨ ꯂꯣꯛ ꯊꯨꯡꯖꯔꯒ ꯅꯪ ꯃꯊꯟꯇꯅ ꯑꯩꯕꯨꯗꯤ ꯊꯨꯡ ꯌꯥꯎꯔꯣꯏ ꯑꯦ ꯑꯗꯨꯗꯤ ꯑꯩꯈꯣꯏꯁꯦ
ꯍꯥꯏꯔꯣ
ꯑꯩꯈꯣꯏꯁꯦ ꯍꯪꯆꯤꯠꯁꯦ ꯀꯩꯅꯣꯗꯣ ꯄꯤꯁꯤꯜꯂꯛꯒ ꯂꯣꯏꯔꯦꯅꯦ ꯑꯗꯨꯝ
ꯎꯝ ꯄꯤꯁꯟꯕ ꯍꯥꯏꯗꯣ ꯎꯝ ꯍꯥꯟꯅ ꯁꯤꯛꯅꯦꯆ꯭ꯔ ꯂꯧꯔꯨꯗꯣꯏꯅꯦ
ꯍꯣꯏ ꯂꯧꯔꯗꯣꯏꯅꯦ ꯑꯗꯨꯕꯨꯗꯤ ꯅꯪ ꯑꯁꯤ ꯅꯪ ꯅꯪ ꯇꯧꯔꯛꯏꯁꯦ ꯑꯩꯒꯤ ꯅꯝꯕꯔ ꯅꯠꯇ꯭ꯔꯣ
ꯃꯥꯅꯦ
ꯑꯣ ꯍꯣꯏ ꯍꯣꯏ ꯌꯥꯏ ꯌꯥꯏ
ꯃꯥꯅꯦ ꯑꯃꯨꯔꯛꯀ ꯋꯥꯠꯂꯤ
ꯑꯃꯨꯔꯛꯀ ꯋꯥꯠꯂꯤꯕ꯭ꯔꯥꯅꯦ
ꯑꯧ
ꯑꯗꯣ ꯑꯩꯅ ꯈꯪꯅꯤꯡꯕꯅꯅꯦ
ꯎꯝ
ꯉꯥꯏꯔꯒꯦ ꯌꯥꯔꯦ
ꯀꯣꯟꯅ ꯍꯥꯏꯔꯣ
ꯀꯣꯟꯅ ꯍꯥꯏꯔꯒꯦ ꯊꯝꯃꯣ ꯑꯗꯨꯗꯤꯀꯣ
ꯑꯩ ꯉꯥꯏꯍꯥꯛꯇꯪ ꯂꯩꯔꯒ ꯑꯃꯨꯛ ꯇꯧꯔꯛꯀꯦ
ꯍꯣꯏ ꯑꯗꯣ ꯑꯩꯅ ꯍꯥꯏꯗꯣꯏꯁꯦ ꯑꯃ ꯑꯗꯨꯗ ꯍꯥꯏꯔꯛꯑꯒꯦ ꯀꯣ ꯊꯝꯃꯦ ꯊꯝꯃꯦ
ꯍꯣꯏ ꯍꯣꯏ
ꯎꯝ
ꯎꯝ